ꯑꯣ
ꯆꯛꯆꯥꯥꯔꯕꯣ ꯏꯕꯃꯣ
ꯆꯥꯖꯔꯦ ꯌꯥ ꯅꯪꯗꯤꯌꯦꯦ
ꯑꯩꯈꯣꯏꯗꯤ ꯆꯥꯛ ꯆꯥꯗꯕꯤꯗ ꯍꯤꯡꯕ ꯃꯤ ꯉꯥꯛꯇꯅꯤꯅ ꯆꯥꯖꯗ꯭ꯔꯤꯌꯦ
ꯏꯁꯁ ꯀꯩ ꯀꯩ ꯆꯥꯔꯒ ꯍꯤꯡꯉꯤꯕ ꯑꯗꯨꯗꯤ
ꯑꯩꯈꯣꯏꯗꯤ ꯅꯥꯄꯤ ꯆꯥꯔꯒ ꯍꯤꯡꯉꯦ
ꯎꯝ ꯅꯥꯄꯤ ꯆꯥꯔꯛꯏꯅꯦꯦ ꯁꯛꯇꯣ ꯐꯖꯔꯝꯕꯅꯦ ꯑꯗꯨꯗꯤ
ꯍꯣꯏ ꯑꯗꯨꯝ ꯐꯖꯕꯅꯦ ꯀꯕꯛ ꯀꯕꯛ ꯈꯔ ꯈꯔ ꯃꯣꯛꯈꯠꯄꯗꯤ ꯌꯥꯕꯅꯦ
ꯂꯈꯠꯕꯨꯗꯤꯤ ꯑꯃꯅꯤꯕꯅꯤ ꯀꯥꯏ ꯋꯥꯗꯤ
ꯗꯤ ꯑꯗꯨꯝ ꯍꯤꯡꯅꯤꯉꯥꯏꯗꯪ ꯉꯥꯡꯍꯧꯗꯧꯕꯅꯦ ꯍꯤꯡꯂꯤꯉꯩꯗꯒꯤ ꯉꯥꯡꯍꯧꯔꯤꯁꯦ ꯀꯔꯝ ꯀꯥꯟ ꯉꯥꯡꯗꯣꯏꯔꯣ
ꯅꯕꯨ ꯁꯥꯔꯤꯔꯣ
ꯅꯩꯕ ꯁꯥꯕ ꯅꯠꯇꯦꯗ ꯁꯛ ꯀꯥꯈꯠꯂꯤꯅꯦ
ꯅꯕ ꯃꯥꯜꯂꯤꯦ ꯑꯦ ꯁ ꯀꯥ ꯈꯜꯂꯤ ꯀꯦ ꯀꯥ ꯈꯜꯂꯤꯅꯤ ꯀꯥꯏꯅ
ꯐꯣꯡ ꯐꯗꯣꯛꯅꯦꯗ ꯅꯨꯡꯇꯤꯒꯤ
ꯃꯥꯅꯤ ꯃꯥꯅꯤ ꯃꯥꯅꯤ ꯃꯥꯅꯤ ꯆꯨꯝꯃꯦꯩ
ꯉꯁꯤꯗꯤ ꯀꯩ ꯃꯊꯦꯜ ꯆꯥꯕꯤꯔꯒꯦ
ꯑꯝ ꯑꯣꯛꯁ ꯇ ꯍꯝꯕ ꯑꯩ ꯍꯅ ꯀ ꯍꯃꯒꯦ
ꯍꯣꯏ ꯍꯣꯏ ꯑꯗꯨꯝ ꯈꯣꯡꯉꯣ ꯑꯩꯗꯤ ꯅꯪꯒꯤ ꯃꯇꯝ ꯑꯗꯨꯝ ꯄꯤꯖꯔꯤꯌꯦ
ꯏꯁ ꯑꯣꯛꯁꯥ ꯊꯣꯡꯕ ꯑꯗꯨꯒ ꯎ ꯎꯁꯣꯏꯒ ꯃꯣꯔꯣꯛ ꯃꯦꯠꯄꯗꯣ ꯐꯥꯏꯅ ꯑꯃꯨ ꯈꯃꯣ ꯀꯗꯧꯔꯤꯒꯦ
ꯑꯩꯗꯣ ꯑꯃꯨꯛ ꯅꯥꯄꯤ ꯆꯥꯕ ꯂꯣꯏꯔꯒ ꯏꯁꯤꯡ ꯊꯛꯄ ꯂꯣꯏꯔꯒ
ꯎꯝ
ꯑꯗꯨ ꯄꯣꯊꯥꯔꯦ ꯅꯥꯄꯤ ꯁꯥꯏ ꯁꯥꯏꯔꯒ ꯄꯣꯊꯥꯔꯤꯅꯦ ꯍꯧꯖꯤꯛ
ꯑ ꯆꯥꯏꯕꯨ ꯇꯕꯨ ꯑꯔꯝ ꯃꯅꯤꯗꯨꯗꯤ
ꯑꯁ ꯋꯥꯗꯦꯗ ꯍꯥꯏꯕꯗꯤ ꯑꯩꯈꯣꯏꯁꯨ ꯅꯨꯄꯥ ꯑꯣꯏꯕꯅꯤꯅ ꯋꯥꯕ ꯍꯥꯏꯕꯁꯦ ꯀꯥꯎꯈ꯭ꯔꯦꯅꯦ
ꯅꯥꯄꯤ ꯁꯥꯏꯕꯗꯣ ꯃꯈꯣꯟ ꯊꯣꯛꯂꯝꯝꯃꯅꯤ ꯑ ꯑꯣꯛꯅ ꯆꯥꯕꯗꯣ ꯃꯈꯣꯟ ꯇꯄꯗꯣ
ꯑꯦ ꯅꯥꯄꯤ ꯆꯥꯕꯗꯤ ꯃꯈꯣꯟ ꯊꯣꯛꯇꯕꯅꯤ ꯅꯥꯄꯤ ꯆꯥꯔꯤꯉꯩꯗ ꯃꯈꯣꯟ ꯊꯣꯛꯄ꯭ꯔꯅꯦ
ꯎꯝ ꯆꯥꯏ ꯑꯦ ꯆꯥꯏ ꯍ ꯃ
ꯆꯥꯏ ꯍꯣꯏ ꯐꯗꯤ ꯅꯄꯤ ꯆꯥꯏ ꯍꯥꯏꯕꯗꯤ ꯈꯪꯉꯦꯗ ꯑ ꯀꯩꯅꯣ ꯍꯥꯏꯔꯒ ꯅꯪ ꯁꯟ ꯇꯨꯕ ꯎꯔꯕ
ꯁꯟꯗꯨ ꯋꯥ ꯎꯗꯦ
ꯅꯪꯗꯤ ꯎꯔꯝꯈꯤꯔꯣꯏ ꯑꯩꯗꯤ ꯎꯔꯦꯕ
ꯇꯨꯔꯝꯃꯅꯤ ꯀꯩꯅꯣ ꯑꯥ ꯀꯩꯗꯧꯕ
ꯅꯣꯡ ꯃꯁꯟꯁꯦ ꯑ ꯆꯤꯡ ꯃꯊꯛꯇꯒꯤ ꯀꯨꯝꯊꯔꯛꯄ
ꯑꯥ
ꯀꯨꯝꯊꯔꯛꯄꯗꯣ ꯃꯥꯗꯨ ꯅꯥꯄꯤ ꯁꯔꯤꯉꯩꯗ ꯃꯥ ꯃꯈꯣꯡꯗꯣ ꯌꯥꯗ ꯑꯗꯨ꯭ꯔꯦ ꯍꯥꯏꯕꯗꯣ ꯀꯥꯎꯈ꯭ꯔꯕ
ꯑꯥ
ꯑꯗꯨꯗꯩꯗꯤ ꯃꯥꯗꯣ ꯈꯣꯡ ꯌꯥꯗꯦ ꯍꯥꯏꯕꯀꯥꯎꯗ ꯃꯥ ꯈꯨꯗꯛꯇ ꯑꯃꯨꯛ ꯅꯤꯡꯁꯤꯡꯕ ꯃꯥꯜꯂꯦꯕ
ꯆꯗꯥꯛꯇꯥꯅꯤ ꯈꯨꯗꯛꯇ ꯅꯤꯡꯁꯤꯡꯉꯒ ꯃꯥ ꯑꯩ ꯑꯩ ꯈꯣꯡ ꯌꯥꯗꯦꯅꯦꯦꯅ ꯃꯥꯡ ꯃꯊꯟꯇ ꯇꯨꯔꯒ ꯊꯝꯃꯤꯅꯤ
ꯎꯝ ꯃꯪꯒꯤ ꯁꯥꯟꯅꯣꯏꯔꯝꯅꯤ
ꯀ
ꯅꯈꯣꯏꯒꯤ ꯑꯣꯏꯔꯝꯒꯅꯤ
ꯑꯁ ꯍꯣꯏ ꯑꯗꯨ ꯁꯟꯗꯣ ꯑꯩꯈꯣꯏꯅ ꯁꯦꯟꯅꯕꯅꯦꯕ
ꯑꯣ
ꯑꯩꯈꯣꯏꯅ ꯛꯃ ꯅꯥꯄꯤ ꯁꯥꯔꯤꯉꯩꯗ ꯑꯩꯈꯣꯏꯅꯗꯤ ꯃꯨꯟ ꯃꯨꯟꯅ ꯌꯦꯡꯕꯤꯕ
ꯑꯥ
ꯑ ꯈꯣꯡꯖꯤ ꯍꯥꯏꯔꯒ ꯅꯥꯄꯤ ꯁꯥ ꯍꯥꯏꯕꯁ ꯂꯦꯞꯇꯔꯤꯅꯗꯤ ꯑꯩꯈꯣꯏꯗꯤ ꯃꯨꯟꯅ ꯌꯦꯡꯕꯅꯦꯕ
ꯣꯡ ꯈꯣꯡ ꯅꯥꯏ ꯍꯥꯏꯔꯛꯏꯕ ꯍꯥꯏꯔꯛꯏꯔꯕ
ꯅꯠꯇꯗ ꯃꯥ ꯃꯊꯟꯇ ꯑꯃꯨꯛ ꯅꯤꯡꯁꯤꯡꯂꯛꯑꯒ ꯇꯥꯔꯦꯅ ꯁꯟ ꯋꯥ ꯉꯥꯡꯕ ꯍꯥꯏꯔꯗꯤ ꯂꯣꯏꯔꯦꯗꯅ
ꯅꯪꯦ ꯔꯤ ꯏꯗꯣ ꯎꯝ ꯋꯥ ꯉꯉꯕꯃꯇ ꯅꯣꯏꯒꯤ ꯁꯟꯅꯤꯅꯦ ꯍꯩꯔꯝꯒꯗ꯭ꯔꯥ ꯁꯤꯅꯤ
ꯌꯣꯒꯥꯗꯤ ꯈꯤꯇꯪ ꯇꯝꯕꯤꯕꯅꯦ
ꯎꯝ ꯎꯝ ꯇꯧꯕꯤ ꯍꯩꯔꯝꯒꯅꯤ
ꯁꯃ ꯑꯩꯈꯣꯏ ꯂꯩꯀꯥꯏꯗ ꯃꯥꯅ ꯇꯧꯔꯤꯁꯦ ꯂꯩꯈꯠꯂꯤꯁꯦ ꯆꯃꯤ ꯈꯨꯗꯤꯡꯃꯛꯄꯨ ꯃꯥꯅ ꯑꯣꯏꯅꯀꯣ
ꯎꯝ
ꯏꯥ ꯅꯥꯅꯥ ꯊꯝꯕ ꯉꯝꯕ ꯁꯟꯅꯦꯕ ꯑꯩꯈꯣꯏꯒꯤ ꯁꯟꯗꯤꯦ
ꯌꯟꯊꯣꯛꯈ꯭ꯔꯣ ꯑꯗꯨꯗꯤ
ꯌꯟꯊꯣꯛꯀꯦ ꯇꯧꯕꯅꯦ ꯑꯗꯣ ꯃꯥ ꯍꯧꯖꯤꯛ ꯐꯥꯎ ꯑꯃ ꯈꯣꯡ ꯆꯠꯄ ꯌꯥꯗ꯭ꯔꯤꯅ ꯑꯗꯨꯝ ꯐꯃꯨꯡꯗ ꯐꯝꯍꯜꯂ ꯇꯨꯝꯍꯜꯂꯒ ꯏꯃꯨꯡ ꯇꯨꯝꯍꯜꯂꯒ ꯑꯗꯨꯅꯦ ꯅꯥꯄꯤꯗꯨꯝ ꯄꯨꯖꯔꯛꯑꯦ ꯑꯩꯈꯣꯏꯅ
ꯑꯗꯨ ꯅꯪ ꯑꯣꯏꯔꯝꯕ ꯌꯥꯏ ꯃꯣꯏꯒꯤ ꯁꯟꯗꯣ
ꯍꯣꯏ ꯃꯥ ꯃꯥꯅ ꯆꯥꯔꯒ ꯂꯦꯝꯊꯣꯛꯏꯗ ꯑꯩ ꯑꯃꯨꯛ ꯆꯥꯔꯤꯅꯤ
ꯎꯝ ꯒꯦꯝꯒꯨꯝꯕ ꯁꯥꯟꯅꯕ꯭ꯔꯣ
ꯑꯩꯔꯥ
ꯎꯝ
ꯑꯩ ꯒꯦꯝꯁꯦ ꯒꯦꯝꯒꯁꯦ ꯂꯣꯏ ꯑꯦꯀꯥꯎꯟ ꯂꯣꯏ ꯌꯣꯟꯊꯣꯛꯈ꯭ꯔꯦꯗ
ꯑꯣ
ꯑꯕꯗꯤ ꯍꯣꯏ ꯒ꯭ꯌꯥꯟ ꯊꯣꯛꯂꯛꯄ ꯌꯥꯕ ꯃꯇꯝ ꯌꯧꯔꯛꯑꯕꯅꯤꯅ ꯒꯦꯝꯒꯁꯦ ꯂꯨꯔꯛꯇ꯭ꯔꯦꯕ
ꯎ ꯑꯗꯨꯗꯤ ꯍꯧꯖꯤꯛꯁꯦ ꯑ ꯀꯩ ꯍꯥꯏꯅꯤ ꯑꯩꯉꯣꯟꯗꯒꯤꯗꯤ ꯍꯦꯟꯅ ꯍꯥꯜꯂꯝꯒꯅꯤꯅꯦ ꯅꯪꯒꯤ ꯃꯑꯣꯡꯁꯦ ꯅꯪꯒꯤ ꯋꯥꯔꯤ ꯈꯨꯁꯥꯁꯦ ꯅꯪꯅ ꯍꯧꯖꯤꯛ ꯍꯥꯏꯔꯛꯄꯗꯣ ꯒꯦꯝꯒꯤ ꯃꯇꯥꯡꯗ
ꯑꯁ ꯍꯣꯏ ꯑꯩꯕꯨꯗꯤ ꯑꯗꯨꯃꯥꯏꯅ ꯑꯗꯨꯃꯥꯏꯅ ꯈꯜꯂꯣꯗ ꯍꯣꯏꯕꯨꯗꯤ ꯍꯥꯏꯔꯔꯣꯏ ꯑꯗꯨꯃꯥꯏꯅ ꯈꯜꯂꯣ
ꯍꯣꯏ ꯈꯟꯕꯤꯔꯒꯦ ꯅꯠꯇ꯭ꯔꯒꯅ ꯍꯣꯔꯦꯟ ꯑꯍꯤꯡꯗ ꯒꯦꯝ ꯁꯥꯟꯅꯔ ꯂꯩꯗꯣꯏ ꯆꯠꯂꯣ
ꯎꯝ ꯑꯩꯔꯥ ꯑ ꯍꯣꯏ ꯑꯗꯨꯒꯨꯝꯕꯗꯤ ꯅꯠꯇꯦ ꯑꯩꯅ ꯒꯦꯝ ꯁꯥꯟꯅꯔꯤꯗꯤ ꯁꯤ ꯑꯣ ꯁꯤ ꯈꯛꯇꯅꯦ ꯀ꯭ꯂꯥꯁ ꯑꯣꯐ ꯄ꯭ꯂꯥꯟꯁꯇꯣ
ꯑꯣ
ꯑꯗꯨ ꯑꯔꯤꯕ ꯒꯦꯝꯗ ꯑꯗꯨ ꯈꯛꯇꯅꯦ ꯁꯥꯟꯅꯕ ꯑꯩꯁꯦ ꯇꯇꯣꯛꯄ ꯁꯥꯟꯅꯗ꯭ꯔꯦꯗ
ꯂꯨꯗꯨꯨ ꯁꯅꯝ
ꯍꯣꯏ ꯂꯨꯗꯨꯗꯣ ꯁꯥꯟꯅꯕꯅꯦ ꯑꯗꯣ ꯄꯩꯁꯥ ꯃꯥꯡꯃꯟꯕꯒꯤꯁꯨ ꯇꯧꯋꯦꯕ ꯅ ꯄꯤ ꯆ ꯆꯒ ꯑꯁ ꯑꯗꯨꯗꯤ ꯑꯉꯥꯡ ꯌꯥꯝ ꯑꯣꯏꯃꯜꯂꯕ
ꯑꯉꯥꯡꯅ ꯍꯦꯟꯅ ꯐꯔꯦ ꯀꯩꯅꯣ ꯑꯩꯗꯤ ꯑꯉꯥꯡ ꯑꯣꯏꯅꯤꯡꯉꯤꯅꯦ
ꯎꯝꯗ ꯋꯥꯁꯨ ꯌꯥꯝ ꯉꯥꯡꯕ ꯍꯥꯏ ꯅꯪ ꯑꯗꯨꯝ ꯌꯥꯏ
ꯍꯕꯗꯅ ꯂꯦ ꯍ
ꯎꯝ
ꯑꯩ ꯇꯕ ꯏꯅꯦ
ꯇꯝꯕꯤꯒꯦꯅꯦ
ꯍꯣꯏ ꯇꯝꯕꯤꯌꯨ ꯈꯔ
ꯎꯪ ꯑꯁ ꯇꯝꯕꯤꯒꯦ ꯍꯥꯏꯕꯗꯣ ꯀꯃꯥꯏꯅ ꯇꯝꯁꯦ ꯈꯪꯗ꯭ꯔꯦꯗ ꯀꯔꯣꯝꯗꯒꯤ ꯌꯥꯅ ꯍꯧꯔꯛꯑꯅꯤ ꯁꯨꯃꯥꯏꯅ ꯇꯝꯖꯔꯅ ꯍꯧꯖꯤꯛ ꯑꯩ ꯃꯊꯥ ꯀꯟꯅ ꯁꯥꯔꯤꯌꯦ
ꯏ ꯍꯟꯖꯥꯡꯅꯥ ꯅꯥꯄꯤꯗꯣ ꯈꯔ ꯌꯥꯝ ꯆꯥꯎ ꯃꯊ ꯊꯥꯗꯅꯕ
ꯑꯁ ꯍꯥꯏꯃꯟꯗꯅ ꯌꯥꯔꯦ ꯀꯣꯛꯀꯁꯤ ꯂꯣꯏꯅ ꯇꯤꯛꯈꯠꯂꯛꯑꯦꯅꯦ
ꯑꯦ ꯊꯨꯒꯥꯏꯔꯣ ꯑꯗꯨꯗꯤ
ꯌꯥꯗꯦ ꯍꯧꯖꯤꯛꯇꯤ ꯍꯨꯔꯦꯟ ꯅꯨꯡꯗꯥꯡꯒꯤ ꯑꯃꯨꯛ ꯈꯤꯇꯪ ꯈꯥꯛꯑꯒ ꯊꯝꯍꯧꯔꯦ
ꯍ ꯏꯁꯤꯡ ꯈꯔ ꯌꯥꯝ ꯊꯛꯑꯣ ꯑꯗꯨꯗꯤ
ꯑꯩꯈꯣꯏꯗꯤ ꯏꯁꯤꯡ ꯊꯛꯑꯦ ꯑꯩꯈꯣꯏꯗꯤ ꯅꯣꯏ ꯏꯁꯤꯡ ꯀꯌꯥꯝ ꯀꯌꯥꯃꯨꯛ ꯊꯛꯀꯦ ꯅꯨꯃꯤꯠꯇ
ꯈꯪꯗꯦꯗ ꯅꯨꯃꯤꯠꯇ ꯈꯪꯗꯦ ꯆꯥꯛ ꯆꯥꯕ ꯃꯇꯝꯗꯗꯤ ꯏꯁꯤꯡ ꯂꯤꯚꯤꯇꯔ ꯑꯃ ꯃꯨꯛ ꯊꯥꯏ ꯀꯗꯤ ꯇ ꯍꯥ ꯍꯥꯏꯕ
ꯎ ꯑꯩꯈꯣꯏꯗꯤ ꯑꯗꯨꯃꯥꯏꯅ ꯇꯥꯏ ꯑꯩꯈꯣꯏꯗꯤ ꯑꯥ ꯎꯝ ꯅꯪ ꯍꯥꯟꯅ ꯍꯥꯏꯕꯤꯔꯣꯑꯣꯁꯦ
ꯆꯣꯛ ꯇꯣ ꯇꯥꯏꯃꯤꯡꯗ ꯐꯥꯎ ꯍꯥꯐ ꯂꯤꯇꯔ ꯊꯛꯑꯗꯤ ꯅꯣꯡꯃꯗ ꯂꯤꯇꯔ ꯑꯃ ꯇꯪꯈꯥꯏꯒꯨꯝꯕꯗꯤ ꯊꯛꯂꯝꯒꯅꯤ ꯂꯤꯇꯔ ꯑꯃ ꯅꯠꯇ꯭ꯔꯒꯅ
ꯎꯝ ꯑꯩꯈꯣꯏꯗꯤ ꯊꯛꯏꯁꯦ
ꯎꯝ
ꯅꯣꯡꯃꯗ ꯁꯤꯟꯇꯦꯛꯁ ꯐꯥꯏꯚ ꯍꯟꯗ꯭ꯔꯦꯠꯀꯤꯗꯣ
ꯑꯁ ꯌꯥꯔꯦ ꯅꯪꯒꯗꯣ
ꯑꯗꯨꯗ ꯂꯣꯏ ꯁꯤꯜꯂꯦꯕ
ꯇꯧꯔꯦꯟꯅ ꯊꯧꯖꯗꯗꯤ
ꯑꯁ ꯌꯥꯔꯦꯅꯦ ꯌꯥꯔꯦꯅꯦ ꯃꯣꯠꯃꯟꯕꯁ ꯊ ꯀꯥꯅ ꯅꯨꯡꯗꯥꯡꯗ ꯄꯣꯛ ꯅ ꯄꯨꯒꯗ ꯁꯦꯇ꯭ꯔꯤꯒꯨꯝ ꯌꯥꯗꯦꯅꯦ
ꯁꯟꯗꯤ ꯇꯔꯤ ꯑ ꯏꯁꯤꯡ ꯁꯦꯡꯕ ꯁꯦꯡꯗꯕ ꯈꯪꯗꯕꯅꯤ
ꯍꯣꯏ ꯑꯩ ꯁꯥꯟꯗꯤ ꯅ ꯆꯠꯆꯗꯦꯦ ꯀꯔꯣ ꯅꯪꯒꯤ ꯋꯥꯈꯜꯗꯣ ꯁꯟꯒꯤ ꯋꯥꯈꯜ ꯆꯠꯈ꯭ꯔꯦ
ꯃꯥꯥ ꯁꯔꯅꯤ ꯅ ꯈꯂꯤꯅꯦ ꯏꯗꯤ ꯈꯟꯖꯔꯒꯦ ꯀꯩꯅ
ꯑꯗꯨ ꯅꯪ ꯈꯥꯏꯗꯗ ꯄꯨꯔꯥꯜꯥ ꯍꯥꯜꯂꯅꯤꯕꯣ
ꯄꯤꯁꯂꯥꯗꯗꯤꯀꯣ ꯀꯥꯏꯅ ꯂꯗ ꯑꯗꯨ ꯂꯗꯤ
ꯂꯂꯦ ꯂꯥ ꯂꯩꯦ ꯍꯣꯏ ꯍ ꯟꯁꯤ ꯌꯥꯕꯁꯨ ꯑꯁ ꯌꯥꯝ ꯋꯥꯔꯦ
ꯂꯧ ꯆꯠꯄ꯭ꯔꯣ ꯅꯪ ꯉꯁꯤ
ꯑꯩꯔ
ꯎꯝ ꯌꯨꯝꯗ ꯂꯩꯕ
ꯑꯦꯟ ꯂꯧꯁꯠꯇꯦꯗ ꯂꯧꯗꯤ ꯆꯠꯇꯦꯗ ꯉꯔꯥꯡ ꯊꯕꯛ ꯈꯤꯇꯪ ꯋꯥꯔꯨꯔꯕ
ꯎꯝ ꯑꯗꯣ ꯍꯧꯖꯤꯛ ꯌꯨꯝꯗ ꯂꯩꯕ ꯃꯥꯟꯗꯦꯕ
ꯑꯩꯔꯥ ꯌꯨꯝꯗ ꯒ꯭ꯌꯥꯟ ꯇꯥꯅ ꯄꯣꯊꯥꯔꯤꯅꯦ
ꯃꯥꯟꯗ
ꯑꯁ ꯑꯩꯈꯣꯏ ꯇꯣꯛꯄꯒꯨꯝꯅ ꯊꯣꯛ ꯆꯠꯁꯤꯟ ꯇꯧꯔꯒ ꯇꯧꯕ ꯃꯤꯗ ꯅꯠꯇꯦꯗ
ꯆꯤꯟꯗꯗꯤ ꯑꯗꯨꯃꯥꯏꯅ ꯍꯥꯏꯔꯛꯀꯅꯤ ꯑꯗꯨꯒ ꯃꯅꯤꯡꯗꯣ ꯌꯥꯝ ꯇꯧꯔꯝꯗꯣꯏ ꯆꯠꯂꯣ
ꯑꯩꯁꯦ ꯑꯗꯨꯒꯨꯝꯅ ꯆꯤꯟꯗ ꯍꯥꯏꯔꯒ ꯃꯅꯤꯡꯗ ꯇꯧꯕ ꯖꯥꯔꯗꯨꯗꯤ ꯑꯩꯈꯣꯏꯗ ꯅꯠꯆꯗ꯭ꯔꯦ ꯍꯣꯏ ꯗ ꯇ ꯍꯣꯏ ꯑꯩꯣꯏꯗꯤ ꯑꯗꯨ ꯇꯧꯔꯦ ꯑꯗꯥ ꯇꯧꯔꯦ ꯇꯁꯦꯡ ꯇꯁꯦꯡꯕ ꯋꯥ ꯉꯥꯛꯇꯅꯤ ꯍꯥꯏꯕꯗꯤ ꯀꯩ ꯀꯩ ꯀꯥꯟꯅꯒꯦ ꯍꯥꯏꯕꯗ ꯑꯩꯈꯣꯏ ꯕꯨ ꯊꯦꯡꯗꯕ ꯈꯣꯝꯃꯒ ꯑꯩꯈꯣꯏꯗ ꯀ ꯀꯔꯤ ꯀꯥꯟꯅꯕ ꯂꯩꯒꯦ ꯅꯣꯡꯃꯗꯤ ꯅꯣꯡꯃ ꯅꯠꯇ꯭ꯔꯒ ꯅꯣꯡꯃꯔꯤꯃꯨꯛ ꯐꯥꯔꯛꯀꯅꯤ ꯑꯗꯨꯗ ꯑꯗꯨ ꯑꯗꯨ ꯃꯍꯨꯠꯄꯨꯗꯤ ꯑꯩꯈꯣꯏ ꯒ꯭ꯌꯥꯟ ꯇꯥꯅ ꯅꯨꯡꯁꯤ ꯆꯥꯟꯅꯅ ꯍꯥꯏꯕꯗꯤ ꯐ ꯆꯅꯅ ꯍꯥꯏꯕꯗꯤ ꯂꯩꯗꯅ
ꯎꯝ ꯁꯤꯂꯨ ꯂꯩ ꯏꯔꯅ ꯂꯩꯗꯅ ꯍꯥꯏꯕꯅ ꯂꯣꯏꯁꯤꯟꯕ ꯌꯥꯔꯦ ꯂꯣꯏꯁꯤꯜꯂꯛꯑꯣ
ꯑꯩꯁꯤ ꯂꯥꯎꯔꯥ
ꯑꯍꯣꯏ
ꯌꯥ ꯑꯩ ꯅꯉꯣꯟꯗ ꯀꯩꯅꯣꯝ ꯑꯃ ꯍꯥꯏꯔꯛꯀꯦꯀꯣ
ꯍꯥꯏꯔꯛꯑꯣ ꯍꯥꯏꯔꯛꯑꯣ
ꯀꯔꯤꯒꯨꯝꯕ ꯅꯪꯉꯣꯟꯗꯁꯦ
ꯎꯝ
ꯑꯩꯉꯣꯟꯗ ꯑꯩꯉꯣꯟꯗꯗꯤ ꯂꯨꯄꯥ ꯌꯥꯡꯈꯩ ꯂꯩꯔꯦꯕ
ꯎꯝ
ꯈꯜꯂꯨꯕ ꯅꯪ ꯑꯩꯉꯣꯟꯗ ꯂꯨꯄꯥ ꯌꯥꯡꯈꯩ ꯂꯩꯔꯦ ꯑꯩꯉꯣꯟꯗꯁꯨ ꯌꯥꯡꯈꯩ ꯂꯩꯔꯦꯕ
ꯍꯣꯏ
ꯑꯗꯣ ꯑꯅꯤꯒꯤ ꯌꯥꯡꯈꯩꯗꯨꯣ ꯄꯨꯟꯁꯤꯜꯂꯗꯤ ꯀꯌꯥ ꯇꯥꯒꯦ
ꯅꯪꯒꯤ ꯌꯦꯡꯈꯩ ꯑꯩꯒꯤ ꯌꯦꯡꯈꯩ ꯆꯥꯝꯃ ꯇꯥꯗ꯭ꯔꯣ
ꯎ ꯑ ꯑꯩꯅ ꯍꯥꯏꯔꯤꯗꯅ ꯂꯩꯗꯅ ꯍꯥꯏꯕꯒꯤ ꯃꯃꯤꯡ ꯃꯔꯝꯗꯣ ꯑꯩꯉꯣꯟꯗꯗꯤ ꯌꯥꯡꯈꯩ ꯂꯩꯔꯦ ꯑꯩꯉꯣꯟꯗꯗꯤ ꯌꯥꯡꯈꯩ ꯂꯩꯔꯦ ꯣ ꯅꯪꯒꯤ ꯌꯦꯖꯡ ꯀꯥꯏꯗꯣ
ꯑꯥ
ꯄꯤꯔꯛꯇ꯭ꯔꯤ ꯐꯥꯎꯗꯤ ꯂꯨꯄꯥ ꯆꯥꯝꯃꯗꯤ ꯇꯥꯔꯣꯏꯗꯅ
ꯍꯣꯏ
ꯑꯗꯨꯅ ꯅꯪꯒꯤ ꯌꯥꯡꯈꯩꯗꯣ ꯍꯥꯟꯅ ꯄꯤꯔꯛꯑꯣ ꯍꯥꯏꯕꯅꯤꯗ
ꯏꯁ
ꯁꯃꯠꯇ ꯍꯂ ꯁꯤ
ꯌꯥꯔꯦꯝ ꯁꯦꯟꯗꯧ ꯌꯥꯝ ꯇꯥꯜꯔꯦ ꯅꯠꯇꯦ ꯑꯗꯨ ꯑꯣꯏ ꯁꯔ ꯅꯪꯒꯤ ꯂꯨꯄꯥ ꯀꯨꯟꯊ꯭ꯔꯥꯗꯣ ꯑꯩꯉꯣꯟꯗ ꯄꯤꯔꯛꯑꯣꯅꯦ ꯑꯩ ꯂꯨꯄꯥ ꯇꯔꯥ ꯄꯤꯔꯛꯀꯦ ꯅ ꯅꯠꯇꯦ ꯅꯪ ꯀꯨꯟꯊ꯭ꯔꯥ ꯄꯤꯔꯛꯑꯣ ꯑꯩ ꯀꯨꯟ ꯄꯤꯔꯛꯀꯦ
ꯑꯩ ꯀꯨꯟꯊ꯭ꯔꯥ ꯄꯤꯔꯛ ꯀꯨꯟ ꯄꯤꯃꯨꯛ ꯑꯗꯨꯗꯤ ꯇꯔꯥ ꯀꯗꯥꯏ ꯆꯠꯈ꯭ꯔꯒꯦ
ꯇꯔꯥ ꯂꯣ ꯂꯝꯕꯤ ꯃꯥꯡꯈ꯭ꯔꯦ ꯑꯗꯣ
ꯑꯗꯨ ꯅꯪꯉꯣꯟꯗ ꯅꯪꯒꯤ ꯈꯨꯠꯇ ꯀꯃꯥꯏꯅ ꯌꯥꯎꯔꯝꯃꯤꯕ ꯑꯗꯨꯗꯤ
ꯑꯗꯨ ꯄ ꯌꯥꯗꯦ ꯃꯦꯖꯤꯛꯅꯦ ꯃꯦꯖꯤꯛ
ꯑꯣ ꯈꯪꯉꯦ ꯈꯪꯉꯦꯪꯦ ꯄ꯭ꯔꯦꯛꯁꯟ ꯇꯥꯕ ꯑꯗꯨꯝ ꯃꯤ ꯑꯃꯅ ꯑꯃꯨꯛ ꯄꯤꯔꯛꯄ ꯃꯥꯜꯂꯦ ꯑꯗꯨꯗꯤ ꯃꯤ ꯑꯃ ꯌꯧꯔꯛꯑꯦ
ꯐ꯭ꯔꯦꯛꯁꯟ ꯇꯥꯕꯗꯣ ꯑꯉꯥꯡꯒꯤ ꯃꯤꯊꯥꯏ ꯑꯆꯥꯄꯣꯠ ꯂꯩꯅꯕ ꯕꯤꯖꯥꯥꯁꯦꯕ
ꯑꯣ ꯃꯥꯒꯤ ꯑꯉꯥꯡꯁꯤꯡꯕꯨꯅꯤꯅ ꯄꯤꯖꯔꯤꯗꯤ ꯣꯁ
ꯗꯤ ꯑ ꯌꯥꯝ ꯃꯗꯅ
ꯑꯁ